ꯎꯝ ꯆꯔꯀꯣ
ꯆꯔꯦ
ꯀꯩꯃꯦ ꯊꯅꯣ
ꯅꯪꯅ ꯁꯪꯉꯦ ꯀꯩꯗꯧꯔꯤꯅꯣ
ꯑꯁꯥꯏꯗꯨꯔꯣ
ꯉꯁꯥꯏꯗꯒꯤ ꯀꯩꯗꯧꯔꯤꯅꯣ ꯍꯥꯏꯕ ꯃꯦꯁꯦꯖꯇꯣ ꯊꯥꯔꯝꯃꯒ
ꯀꯩꯅ ꯊꯧꯗ ꯇ ꯁꯣꯝꯂ ꯌꯦꯗ
ꯎꯝ
ꯀꯩ ꯃꯊꯦꯜ ꯆꯥꯏꯑꯦꯕ
ꯏꯔꯣꯟꯕ ꯑꯃ ꯆꯥꯔꯦ ꯌꯦꯟ ꯑꯃ ꯆꯥꯔꯦ
ꯑꯥ
ꯅꯪꯒꯤꯗꯤ ꯍꯥꯏꯈ꯭ꯔꯦ ꯑꯩ ꯈꯪꯉꯦ
ꯑꯦ ꯈꯪꯈ꯭ꯔꯦꯕ ꯈꯪꯉꯦ ꯈꯪꯉꯤ
ꯑꯥ
ꯑꯩꯗꯣ ꯑ ꯀꯩꯅꯣ ꯇꯧꯕ ꯏꯔꯨꯔ ꯍꯥꯏꯗꯣꯛꯑ ꯂꯩꯕ ꯏꯔꯨꯔ ꯂꯩꯕ ꯑꯗꯨꯗꯤ ꯁꯥꯏꯗ
ꯎꯝ ꯑꯣꯐ
ꯇꯥꯏꯀꯣ
ꯅꯣꯏ ꯑꯥ ꯇꯥꯏꯌꯦ ꯇꯥꯏꯌꯦ ꯅꯣꯏꯗꯤ ꯆꯥꯛꯇꯣꯛꯒ ꯌꯥꯝ ꯊꯦꯡꯅ ꯂꯩꯌꯦ
ꯑꯗꯨꯝ ꯅꯣꯏꯗꯤ ꯆꯥꯛ ꯊꯦꯡꯕꯁꯦ ꯃꯍꯧꯁꯥꯅꯤꯗ ꯈꯪꯉꯤꯗ ꯑꯩꯈꯣꯏ ꯈꯪꯅꯕ ꯑꯩꯈꯣꯏ ꯈꯪꯅꯕ ꯑꯗꯨꯝ ꯃꯔꯨꯞꯄ ꯄꯥꯡꯁꯤꯡꯁꯨ ꯑꯗꯨꯝ ꯆꯥꯛ ꯌꯥꯝ ꯊꯦꯡꯒꯜꯂꯦꯕ
ꯀꯔꯤ ꯍꯥꯏꯕꯅꯣ ꯇꯥꯍꯧꯗ꯭ꯔꯦ
ꯆꯥꯛꯁꯦ ꯌꯥꯝ ꯊꯦꯡꯒꯜꯂꯦꯕ ꯅꯣꯏꯁꯦ
ꯎꯝ ꯍꯣꯏ ꯑꯗꯣ ꯀꯥꯂꯦꯟꯁꯨ ꯑꯣꯏꯕꯒꯤ ꯑꯗꯨꯝ ꯊꯦꯡꯕꯅꯤꯗ ꯅꯨꯃꯤꯠꯁꯨ ꯇꯥꯕ ꯊꯦꯡꯉꯦꯗꯅ ꯑꯗꯨꯗꯨꯒꯤ ꯎꯝ
ꯑꯩꯗꯤ ꯃꯤ ꯌꯥꯝꯗꯕꯅꯤꯅꯀꯣ ꯑꯗꯨꯝ
ꯅꯣꯏ ꯃꯤ ꯀꯌꯥ ꯂꯩꯒꯦ
ꯑꯩꯈꯣꯏ ꯏꯆꯤꯟ ꯏꯅꯥꯎ ꯑꯩꯈꯣꯏ ꯃꯤ ꯃꯉꯥꯅꯦ ꯏꯃꯥ ꯏꯄꯥꯗꯤ ꯂꯩꯈꯤꯗ꯭ꯔꯦ ꯌꯥꯝꯗꯕ ꯍꯥꯏꯕꯁꯦ ꯀꯔꯤ ꯍꯥꯏꯒꯗ꯭ꯔꯥ ꯑꯥ ꯍꯧꯖꯤꯛ ꯃꯄꯥꯟꯗ ꯂꯣꯏ ꯂꯩꯈꯤꯕꯀꯣ ꯁ꯭ꯀꯨꯜ ꯀꯣꯂꯦꯖ ꯀꯥꯕ ꯃꯄꯥꯟ ꯂꯣꯏ ꯆꯠꯈꯤꯕ ꯑꯗꯨꯒꯤ
ꯑꯣ ꯑꯣ ꯑꯣ ꯑꫭ
ꯏꯊꯟꯗꯅ ꯌꯨꯝ ꯂꯩꯔꯤꯁꯦ
ꯑꯣ ꯅꯪ ꯏꯊꯟꯗ
ꯎꯝ ꯏꯊꯟꯇꯅꯦ
ꯏꯃꯥ ꯑꯣ
ꯏ ꯃꯥ
ꯑꯗꯨꯅꯅꯤ ꯆꯥꯛ ꯉꯜꯂꯤꯗꯣ ꯉꯟꯇꯥꯕ
ꯑꯗꯨꯅꯦ ꯑꯗꯨꯅꯦ
ꯑꯥ
ꯊꯣꯡꯕ ꯍꯦꯛ ꯂꯣꯏꯔꯒꯗꯤ ꯊꯥꯡꯊꯔꯒ ꯑꯗꯨꯝ ꯆꯥꯕ ꯍꯦꯛ ꯍꯧꯔꯦꯕ ꯑꯗꯨꯅ
ꯍꯣꯏ
ꯑ ꯑ
ꯑꯣ ꯃꯣꯏ ꯑꯇꯩꯗꯤ ꯀꯩꯀꯩ ꯇꯝꯃꯤꯅꯣ ꯃꯄꯥꯟꯗ ꯀꯩ
ꯑꯣꯒ ꯑꯩꯁꯦ ꯑꯩꯒꯤ ꯍꯦꯛ ꯏꯈꯥꯗꯨꯅ ꯃꯥꯁꯇꯔ ꯂꯣꯏꯁꯟꯗ꯭ꯔꯤ ꯑꯃꯗꯨꯅ ꯕꯤ ꯑꯦ ꯐꯣꯔꯠ ꯁꯦꯝ ꯑꯣꯏꯔꯝꯒꯗ꯭ꯔꯥ ꯐꯣꯔꯠ ꯁꯦꯝꯝ ꯃꯥꯅꯦ ꯐꯣꯔꯠ ꯁꯤꯝ ꯂꯣꯏꯔꯦ ꯐꯣꯔꯠ ꯁꯤꯝ ꯂꯣꯏꯔꯦ
ꯎꯝ
ꯑꯗꯩ ꯅꯥꯎ ꯅꯥꯎ ꯅꯨꯄꯥꯗꯨ ꯑꯗꯨꯅ ꯑꯃꯨꯛꯀ ꯇꯨꯋꯦꯜꯐ ꯇꯩꯔ ꯂꯩ
ꯕ꯭ꯔꯗꯔꯅ ꯈ꯭ꯋꯥꯏ ꯑꯍꯟ ꯑꯣꯏꯗꯣꯏꯔꯣ
ꯑꯩꯅ ꯑꯩꯅ ꯑꯍꯟꯅꯦ ꯍꯣꯏ
ꯑꯣ ꯊꯣꯡꯗ ꯊꯣꯡꯗ
ꯎꯝ
ꯑꯁ ꯅꯪ ꯅꯊꯟꯗ ꯂꯩꯕꯗꯣ ꯅꯨꯡꯉꯥꯏꯕ꯭ꯔꯣ
ꯀꯩꯗꯧꯔꯅꯤ ꯅꯨꯡꯉꯥꯏꯇꯦ ꯍꯥꯏꯔꯒꯁꯨ ꯀꯅꯥ ꯅꯨꯡꯉꯥꯏꯌꯦ ꯍꯥꯏꯔꯁꯨ ꯀꯟꯅꯥ ꯀꯩꯗꯧꯔꯨꯅꯤ ꯁꯤꯗ ꯎꯄꯥꯏ ꯎꯄꯥꯏ ꯂꯩꯇꯕꯒꯤ ꯁꯨꯝ ꯂꯩꯕ ꯍꯥꯏꯗꯣ ꯑꯣꯏꯔꯦ
ꯍꯣꯏ ꯑꯗꯨꯕꯨꯗꯤ
ꯁꯦꯅꯦꯃꯥꯗꯒꯤ ꯁꯦꯅꯦꯃꯥꯗꯅ ꯀꯔꯤ ꯍꯥꯏꯒꯗ꯭ꯔꯥ ꯁꯨꯝ ꯌꯦꯡꯂꯒ ꯑꯗꯨꯝ ꯅꯨꯡꯉꯥꯏꯕꯤꯕ ꯋꯥꯠꯅꯤꯗ ꯔ‌ꯦꯜꯂꯤꯇꯤꯗꯗꯤ ꯔ‌ꯦꯜꯂꯤꯇꯤꯗꯗꯤ ꯌꯥꯝ ꯋꯥꯕꯅꯦ
ꯑꯗꯨꯅꯦ
ꯍꯥꯏꯗꯤ ꯍꯥꯏꯍꯥꯛꯇꯪꯕꯨꯛ ꯀꯩꯅꯣ ꯇꯧꯕ ꯐꯪꯗꯕꯗꯣ ꯏꯊꯟꯗ ꯌꯥꯝ ꯕꯣꯔꯤꯡ ꯆꯨꯔꯛꯄꯒ ꯌꯥꯎꯕꯅꯦꯕ
ꯎꯝ ꯆꯨꯝꯃꯦ ꯃꯥꯅꯦ
ꯑꯗꯣ ꯅꯨꯡꯕꯨꯗꯤ ꯅꯨꯡꯉꯥꯏꯕꯅꯦ ꯏꯊꯟꯗ ꯂꯩꯕꯁꯦ
ꯑꯩꯗꯤ ꯁꯨꯝ ꯍꯩꯅꯔꯛꯈ꯭ꯔꯕꯅꯤꯅꯀꯣ ꯁꯨꯝ ꯀꯩꯁꯨ ꯈꯟꯗ꯭ꯔꯦꯗ ꯍꯧꯖꯤꯛꯇꯤ
ꯎꯝ
ꯍꯣꯏ ꯍꯔꯥꯎ ꯀꯨꯝꯍꯩ ꯈ꯭ꯔꯤꯁꯃꯥꯁꯀꯨꯝꯕ ꯀꯩ ꯀꯩꯒꯨꯝꯕ ꯂꯥꯛꯄ ꯑꯣꯏ ꯇꯥꯔꯒꯗꯤ ꯃꯤ ꯃꯌꯥꯝ ꯁꯨꯝ ꯄꯨꯜꯂꯛꯑꯒꯗꯤ ꯁꯨꯝ ꯃꯔꯛ ꯃꯔꯛꯇꯤ ꯁꯨꯝ ꯏꯃꯥ ꯏꯄꯥ ꯀꯧꯕꯅꯤꯅ ꯁꯨꯝ ꯅꯤꯡꯁꯤꯡꯂꯛꯄ ꯃꯇꯥꯡꯗꯤ ꯌꯥꯎꯔꯛꯑꯦꯕꯀꯣ ꯕꯣ ꯎꯝ ꯂꯩꯄꯤꯗ
ꯑꯣ ꯑꯣ
ꯃꯈꯣꯏ ꯕꯥꯗꯨꯅ ꯕꯤ ꯄꯤ ꯏꯁꯇ꯭ꯔꯣꯛ ꯑꯣꯏꯕ
ꯑꯣ
ꯏꯃꯥꯗꯨꯕꯨꯗꯤ ꯀꯔꯤ ꯍꯥꯏꯒꯗ꯭ꯔꯥ ꯑꯥ ꯗꯦꯡꯒꯤ ꯗꯦꯡꯒꯤ ꯗꯦꯡꯒꯨꯅꯦꯗꯤ ꯍꯥꯏꯌꯦ
ꯎꯝ
ꯈꯔ ꯃꯇꯝꯗꯣ ꯈꯔ ꯍꯦꯟꯈꯤꯕ ꯍꯥꯏꯇꯥꯔꯦ ꯇ꯭ꯔꯤꯠꯃꯦꯟ ꯇꯧꯔ ꯇꯧꯔꯛꯄꯥꯗꯨ ꯀꯣ
ꯑꯥ
ꯑꯗꯨꯗꯤ ꯂꯧ ꯎꯕꯄꯗꯨ ꯅꯪ ꯅꯇꯣꯝꯗ ꯎ ꯅꯇꯣꯝꯗ ꯂꯣꯏꯅ ꯇꯧꯔꯤꯔꯣ
ꯑꯥ ꯏꯊꯣꯝꯇ ꯑꯗꯨꯝ ꯂꯣꯏꯅ ꯇꯧꯔꯦ ꯑꯦ ꯊꯕꯛ ꯍꯩꯇꯥ ꯂꯩꯇꯦꯗ ꯆꯦꯡ ꯈꯞꯄ ꯍꯩꯌꯦ ꯀꯩꯀꯩ ꯂꯣꯏ ꯍꯩꯌꯦꯗ ꯅꯨꯄꯤ ꯅꯨꯄꯤ ꯑꯗꯨꯝ ꯁꯥꯔꯦ ꯃꯔꯛ ꯃꯔꯛ ꯑꯗꯨꯝ
ꯑꯦ ꯅꯨꯄꯤꯒꯤ ꯊꯕꯛ ꯅꯨꯄꯥꯒꯤ ꯊꯕꯛ ꯍꯥꯏꯕꯁꯨ ꯂꯩꯇꯦ ꯀꯩꯅꯣ
ꯑꯗꯨꯕꯨꯗꯤ ꯍꯣꯏ ꯆꯨꯝꯃꯦ ꯑꯣꯏꯔꯒꯁꯨ ꯂꯩꯗꯅ ꯈꯔ ꯑꯌꯥꯝꯕꯗꯤ ꯅꯨꯄꯤꯅ ꯇꯧꯕ ꯍꯥꯏꯕ ꯑꯃꯗꯤ ꯂꯩꯗꯅꯨꯝ ꯌꯨꯝꯒꯤ ꯑꯀꯨꯞꯄ ꯅꯣꯝꯗꯤ ꯅꯨꯄꯤꯅ ꯑꯅꯝꯕꯁꯨ ꯑꯣꯏꯗꯅ
ꯑꯩꯈꯣꯏꯒꯤ ꯁꯣꯁꯥꯏꯇꯤꯅ ꯁꯦꯝꯕꯅꯦ ꯑꯗꯣ
ꯑꯗꯨꯅꯕꯨ ꯍꯥꯏꯔꯤꯅꯦ ꯁꯣꯁꯥꯏꯇꯤꯒꯤ ꯋꯥꯗꯣ
ꯑꯥꯗꯣ ꯅꯨꯄꯤ ꯅꯨꯄꯤꯅ ꯅꯨꯄꯤ ꯆꯥꯛ ꯊꯣꯡꯕ ꯐꯤ ꯁꯨꯕ ꯏꯃꯨꯡ ꯋꯥꯏꯔꯝ ꯂꯣꯏꯁꯟꯕ ꯍꯥꯏꯁꯦ ꯅꯨꯄꯤꯒꯤ ꯊꯕꯛꯅꯦ ꯀꯥꯏꯅ ꯑꯗꯨꯝ ꯍꯥꯏꯌꯦꯀꯣ ꯑꯗꯣ ꯅꯨꯄꯤꯗꯣ ꯂꯩꯇ꯭ꯔꯗꯤ ꯅꯨꯄꯥꯁꯤꯡꯗꯨꯅ ꯂꯣꯏꯅ ꯇꯧꯔꯅꯤꯕ ꯇꯧꯔꯒ ꯑꯁ ꯅꯨꯄꯤ ꯌꯥꯎꯗꯕꯅꯤꯅ ꯑꯩꯈꯣꯏꯅ ꯂꯣꯏꯅ ꯇꯧꯔꯦ ꯍꯥꯏꯔꯅꯦꯕ
ꯑꯥ
ꯀꯩꯒꯤꯅꯣꯕ ꯍꯥꯏꯗꯤ ꯅꯨꯄꯤꯗ ꯂꯣꯏꯅꯃꯛ ꯍꯥꯏꯗꯤ ꯑꯗꯨꯒꯨꯝꯕ ꯃꯌꯥꯝꯗꯣ ꯑꯩ ꯍꯣꯏ ꯊꯥꯏꯅꯒꯤꯕꯨꯗꯤ ꯑꯣꯏꯔꯝꯕ ꯌꯥꯏꯀꯣ ꯁꯥꯥ ꯂꯥꯟ ꯆꯠꯄꯅꯤꯅ ꯅꯨꯄꯥꯉꯥꯏꯅ ꯄꯟꯖꯥꯎ ꯄꯨꯕꯅꯤꯅ ꯅꯨꯄꯤꯅ ꯏꯃꯨꯡ ꯀꯣꯏꯕꯟꯗꯨꯅ ꯃꯥꯒꯤ ꯃꯁꯤꯡꯆꯤꯟ ꯃꯥꯏ ꯑꯣꯏꯕ ꯈꯣꯠꯄ ꯈꯥꯏꯗꯣꯛꯅꯕꯩ ꯋꯥꯅꯦꯕ ꯑꯗꯨꯒ ꯍꯧꯖꯤꯛ ꯑꯗꯗꯤ ꯅꯨꯄꯤꯈꯩꯁꯦ ꯃꯄꯥꯟ ꯊꯣꯛꯑꯒ ꯊꯕꯛ ꯂꯣꯏ ꯇꯧꯅꯔꯦ ꯁꯨꯅꯔꯦ ꯇꯥꯟꯅꯔꯦ ꯊꯥꯏꯅꯒꯤ ꯏꯃꯨꯡ ꯃꯥꯡꯒꯣꯟ ꯀꯣꯏꯔꯒ ꯂꯩꯕ ꯑꯗꯣ ꯅꯨꯄꯥ ꯈꯛꯇꯅ ꯄꯩꯁꯥ ꯄꯨꯁꯜꯂꯛꯄꯗꯨꯣ ꯀꯩꯁꯨ ꯉꯥꯏꯅꯗ꯭ꯔꯦꯗꯅ
ꯎꯝ ꯆꯨꯝꯃꯦ
ꯑꯗꯨꯅ ꯍꯥꯏꯗꯤ ꯁꯨꯝ ꯅꯨꯄꯤꯒꯤ ꯊꯕꯛꯅꯦ ꯅꯨꯄꯥꯒꯤ ꯊꯕꯛꯅꯦ ꯍꯥꯏꯍꯟꯅꯤꯡꯗꯕꯗꯣ ꯑꯩꯈꯣꯏꯒꯤ ꯁꯥꯏꯠꯇ ꯑꯗꯒꯤ ꯍꯥꯏꯗꯤ ꯑꯁꯤꯗꯤ ꯂꯥꯏꯐ ꯁ꯭ꯀꯤꯜꯅꯦ ꯃꯤ ꯑꯃ ꯑꯣꯏꯕꯒꯤ ꯍ꯭ꯌꯨꯃꯦꯟ ꯑꯃ ꯑꯣꯏꯕꯒꯤ ꯂꯥꯏꯞ ꯏꯁꯀꯤꯜꯅꯦꯕ ꯑꯗꯨꯃꯥꯏꯅ ꯑꯩꯅ ꯈꯜꯍꯟꯅꯤꯡꯕꯗꯣ ꯀꯣꯛꯇ
ꯑꯥꯎ ꯑꯥꯎ
ꯑꯗꯨ ꯑꯗꯨꯃꯗꯤ ꯐꯥꯎꯋꯦ ꯁꯨꯝ ꯇꯥꯕꯀꯥꯟꯗ
ꯅꯨꯡꯉꯥꯏꯇꯥꯕ ꯅꯨꯄꯥ ꯅꯨꯄꯤꯒꯤ ꯍꯥꯏꯔꯛꯄꯗꯨꯗ ꯅꯨꯡꯉꯥꯏꯇꯕꯀꯣ꯫
ꯑ ꯑꯗꯣ ꯁꯨꯝ ꯑꯈꯣꯏ ꯐꯦꯃꯤꯂꯤꯗꯁꯨ ꯑꯣꯏꯒꯦꯔꯥ ꯂꯩꯀꯥꯏꯗ ꯑꯣꯏꯒꯦꯔꯥ ꯑꯗꯨꯝꯕꯨꯗꯤ ꯁꯤꯒꯤ ꯁꯦꯟꯁꯁꯦ ꯑꯗꯨꯝ ꯄꯣꯛꯄꯨꯗꯤ ꯄꯣꯛꯑꯦ ꯑꯗ ꯁꯨꯝ ꯑꯩꯈꯣꯏꯋꯥ ꯑꯩꯈꯣꯏꯁꯨ ꯑꯗꯨꯝ ꯌꯥꯎꯈꯤꯗꯣꯏꯅꯦꯕ ꯍꯥꯏꯗꯤꯁ ꯅꯨ ꯅꯨꯄꯤ ꯅꯨꯄꯥ ꯑꯗꯨꯃꯥꯏꯅ ꯇꯧꯍꯜꯂꯦ ꯍꯥꯏꯒꯗꯣꯏꯅꯦ ꯑꯗꯨꯒꯁꯨ ꯁꯨꯝ ꯈꯟꯊꯔꯛꯑꯀꯥꯟꯗ ꯗꯤ ꯀꯩꯒꯤꯅꯣ ꯁꯨꯃꯥꯏꯅ ꯍꯥꯏꯔꯤꯁꯦ ꯀꯥꯏꯅꯒ ꯏꯁꯥ ꯏꯊꯟꯇ ꯀꯣꯏꯁꯟ ꯇꯧꯖꯕꯗꯣ
ꯃꯅꯦ꯫ ꯑꯗꯨꯕꯨꯗꯤ ꯎꯝ ꯎꯝ ꯊꯥꯏꯅ ꯀꯔꯤ ꯍꯥꯏ ꯑ ꯊꯥꯏꯅꯗꯤ ꯒꯤ ꯁꯨꯝ ꯍꯥꯏꯕꯗꯨꯗ ꯂꯝꯗꯝꯅꯕ ꯍꯥꯏꯒꯗ꯭ꯔꯥ ꯁꯨꯝ ꯍꯥꯏꯅꯔꯛꯈ꯭ꯔꯅꯤꯅꯀꯣ ꯁꯤꯁꯦ ꯋꯥꯔꯤꯕꯨ ꯅꯨꯄꯤ ꯅꯨꯄꯥ ꯄꯨꯜꯂꯞ ꯑꯣꯏꯅ ꯆꯥꯛꯆꯥꯥꯔꯒ ꯑꯦꯁ ꯄꯨꯈꯝ ꯊꯝꯃꯝꯃꯣ ꯅꯨꯄꯥ ꯑꯃꯅ ꯋꯥꯔꯤꯕꯣ? ꯅꯨꯄꯥ ꯑꯃꯅ ꯊꯝꯃꯝꯃꯣ ꯑꯩ ꯑꯩ ꯐꯦꯡ ꯐꯦꯡꯗꯣꯛꯑꯒꯦ ꯀꯣꯜ ꯂꯤꯛꯁꯦ ꯑꯩ ꯐꯦꯡꯗꯣꯛꯑꯒꯦ ꯍꯥꯏꯅ ꯄꯨꯔ ꯆꯠꯈ꯭ꯔꯒꯗꯤ ꯅꯨꯄꯤꯗ ꯃꯈꯨꯠ ꯈꯛꯇꯪ ꯍꯥꯝꯃ ꯂꯩꯔꯒꯗꯤ ꯋꯥꯔꯤꯕꯨꯅꯤꯗꯥ ꯁꯨꯝ ꯅꯨꯡꯉꯥꯏꯇꯕ ꯍꯥꯏꯕꯗꯣ ꯑꯦ ꯅꯨꯄꯤꯅ ꯅꯨꯄꯤꯁꯤꯡꯅ ꯁꯨꯝ ꯇꯧꯈꯤꯕꯗꯨꯅꯗꯤ ꯁꯨꯝ ꯋꯥꯈꯜꯗ ꯔꯥ ꯀꯔꯤꯒꯤꯗꯔꯥ ꯑꯩꯈꯣꯏꯒꯤ ꯀꯣꯟꯁꯦꯞꯇꯣ ꯌꯥꯝ ꯂꯦꯝꯕ ꯃꯥꯟꯍꯟꯕꯗꯣ
ꯑꯩꯈꯣꯏꯒꯤ ꯏ ꯇꯣꯡꯗ ꯍꯥꯏꯗꯤ ꯑꯗꯨꯝ ꯌꯥꯎꯔꯒ ꯂꯩꯈ꯭ꯔꯕꯗꯣ ꯍꯥꯟꯅꯒꯤ ꯁꯦꯟꯁꯇꯣ ꯑꯗꯨꯒꯤꯅꯦ꯫
ꯑꯥ
ꯍ‌ꯣꯏ ꯆꯨꯝꯃꯦ ꯑꯗꯨꯕꯨꯗꯤ ꯑꯩꯈꯣꯏꯅ ꯍꯧꯖꯤꯛ ꯇ ꯃꯨꯠꯊꯠꯅꯤꯡꯉꯦ ꯁꯦꯝꯗꯣꯛꯅꯤꯡꯉꯦꯅ ꯌꯥꯕ ꯅꯠꯇꯦ ꯑꯗꯨꯝ ꯑꯈꯣꯏ ꯃꯤꯑꯣꯏꯕꯒꯤ ꯃꯥꯏꯟ ꯁꯦꯠꯁꯤꯗ ꯆꯦꯟꯖ ꯂꯥꯛꯄ ꯇꯞ ꯇꯞꯅ ꯑꯗꯨꯝ ꯂꯥꯛꯑꯀꯥꯟꯗ ꯑꯣꯏꯔꯛꯀꯗꯣꯏꯅꯦ ꯍꯥꯏꯗꯤ ꯑꯗꯨꯝ ꯍꯧꯖꯤꯛꯁꯨ ꯑꯈꯣꯏꯁꯨ ꯉꯥꯏꯔꯦ ꯑꯩꯅ ꯍ ꯍꯥꯏꯔꯤꯕ ꯑꯈꯣꯏ ꯍꯥꯏꯔꯤꯁꯤꯁꯨ ꯑꯁ ꯅꯨꯄꯥꯗꯨꯅ ꯁꯨꯃꯥꯏꯅ ꯇꯧꯕꯤ ꯅꯨꯄꯥꯗꯣ ꯁꯨꯃꯥꯏꯅꯒ ꯇꯧꯍꯧꯋꯦ ꯍꯥꯏꯕ ꯃꯥꯏ ꯅꯨꯄꯤꯗꯣ ꯑꯝꯇ ꯇꯧꯍꯧꯗꯦ ꯍꯥꯏ ꯑ ꯌꯥꯎꯗꯣꯏꯅꯦꯕ ꯑꯗꯨꯝ ꯑꯗꯨꯝ ꯌꯥꯎꯈꯤꯗꯣꯏꯅꯦꯕ ꯑꯗꯨ
ꯎꯝ ꯌꯥꯎꯋꯦ ꯌꯥꯎꯋꯦ
ꯃꯅꯨꯡꯗ ꯁꯨꯝ ꯑꯣꯏꯍꯟꯅꯤꯡꯕꯗꯨꯅꯤ꯫
ꯑꯈꯣꯏꯅꯗꯤ ꯍꯧꯖꯤꯛꯇ ꯈꯨꯗꯛꯇ ꯁꯤ ꯍꯣꯡꯈ꯭ꯔꯒꯦ ꯍꯥꯏꯅ ꯍꯣꯡꯕꯗꯨꯁꯨ ꯉꯝꯗꯕꯀꯣ꯫
ꯍꯣꯏ ꯍꯣꯏ
ꯑꯗꯨꯅ ꯁꯣꯁꯥꯏꯇꯤꯁꯤꯗ ꯆꯠꯅꯍꯥ ꯊꯥꯏꯅꯗꯒꯤ꯫ ꯆꯠꯅ ꯄꯊꯥꯞ ꯁꯨꯝ ꯂꯩꯔꯛꯈ꯭ꯔꯕꯅꯤꯅ ꯑꯗꯨꯁꯨ ꯑꯩꯈꯣꯏꯅ ꯈꯨꯗꯛꯇ ꯍꯣꯡꯕ ꯍꯥꯏꯕꯁꯤꯁꯨ ꯍꯣꯏ ꯍꯣꯡꯅꯔꯒꯦ ꯍꯥꯏꯗꯅ ꯌꯨꯝ ꯌꯨꯝꯊꯣꯡ ꯑꯃ ꯑꯅꯤꯗꯤ ꯋꯥꯉꯥꯡ ꯁꯥꯉꯥꯡꯗ ꯈꯔ ꯍꯣꯡꯂꯛꯄ ꯌꯥꯏ ꯑꯗꯨꯕꯨ ꯑꯌꯥꯝꯕꯅꯗꯤ ꯍꯣꯡꯉꯣꯏꯕꯗꯣ꯫
ꯍꯣꯏ
ꯈꯦꯠꯅꯕꯒꯤ ꯆꯥꯡ ꯁꯦ꯫ ꯃꯤ ꯃꯌꯥꯝꯁꯦ ꯆꯞ ꯃꯥꯟꯅꯕꯗꯤ ꯅꯠꯇꯕꯅꯤꯅ
ꯈꯣꯏ
ꯍꯧꯖꯤꯛ ꯍꯧꯖꯤꯛꯁꯨ ꯀꯔꯤ ꯍꯥꯏꯒꯗ꯭ꯔꯥ ꯑꯥ ꯅꯨꯄꯤ ꯅꯨꯄꯤ ꯄꯣꯛꯔꯒ ꯀꯩꯗꯧꯗꯣꯏꯅꯣ ꯍꯥꯏꯕꯒꯨꯝꯕ ꯑ ꯅꯨꯄꯥ ꯄꯣꯛꯇꯦ ꯍꯥꯏꯅ ꯅꯨꯄꯤꯗ ꯅꯨꯄꯥ ꯄꯣꯛꯇꯦ ꯅꯨꯄꯤꯁꯦ ꯌꯥꯗꯦ ꯀꯥꯏꯅ ꯊꯣꯛ ꯀꯥꯏꯅ ꯈꯥꯏꯗꯣꯛꯄꯤꯕꯀꯣ ꯁꯨꯃꯥꯏꯅ ꯗꯤꯁꯀ꯭ꯔꯤꯃꯤꯅꯦꯁꯟꯗꯨ ꯅꯨꯄꯤꯗ ꯑꯌꯥꯝꯕ ꯗꯤꯁꯀ꯭ꯔꯤꯃꯤꯅꯦꯁꯟꯗꯤ ꯑꯗꯨꯝ ꯇꯧꯔ ꯂꯩꯌꯦꯕꯁꯦ ꯁꯣꯁꯥꯏꯇꯤ
ꯎꯝ ꯑꯗꯣ ꯍꯧꯖꯤꯛꯇꯤ ꯌꯥꯝꯅ ꯆꯦꯟꯖ ꯇꯧꯔꯦ ꯊꯥꯏꯅꯗꯤ ꯑꯩꯈꯣꯏꯅ ꯐꯅꯌꯥꯝ ꯈꯔ ꯆꯥꯎꯔꯛꯑꯐꯥꯎꯗ ꯑꯁ ꯅꯨꯄꯥ ꯌꯥꯎꯗꯦ ꯈꯣꯠꯇꯦ ꯑꯗꯨꯝ ꯈꯔ ꯌꯥꯝ ꯀꯥ ꯍꯦꯟꯅ ꯑꯣꯠꯄ ꯅꯩꯕ ꯍꯥꯏꯇꯥꯔꯦ ꯑꯗꯨꯒꯨꯝꯕ ꯇꯥꯔꯝꯃꯦꯕꯀꯣ ꯑꯗꯣ ꯍꯧꯖꯤꯛ ꯇꯤ ꯀ ꯍꯧꯖꯤꯛꯇꯤ ꯑꯗꯨꯃꯛꯇꯤ ꯇꯧꯗ꯭ꯔꯕ꯭ꯔꯥꯅ ꯈꯜꯂꯦ ꯁꯨꯝ ꯑꯝ ꯑꯦꯛꯁꯄꯤꯔꯤꯌꯦꯟꯁꯇꯨꯀꯣ ꯑꯩꯒꯤ ꯎꯝ ꯍꯧꯖꯤꯛꯇꯤ ꯑꯁ ꯅꯨꯄꯤ ꯄꯣꯛꯄꯅꯕꯨ ꯐꯥꯔꯦꯗ ꯀꯥꯏꯅꯒ ꯑꯗꯨꯝ ꯇꯥꯔꯦꯗ ꯁꯤꯒꯨꯝꯕꯁꯦ ꯌꯥꯝꯅ ꯍꯥꯏꯗꯤ ꯑꯗꯨꯝ ꯇꯞ ꯇꯞꯅꯗꯤ ꯆꯦꯟꯖꯁꯦ ꯂꯥꯛꯑꯦꯕ ꯋꯥꯈꯜ
ꯎꯝ ꯆꯦꯟꯖ ꯂꯥꯛꯈ꯭ꯔꯦ ꯂꯥꯛꯈ꯭ꯔꯦ
ꯑꯥ ꯑꯗꯨꯃꯥꯏꯅ ꯑꯗꯨꯝ ꯇꯞꯅ ꯇꯞꯅꯗꯤ ꯂꯥꯛꯀꯅꯤ ꯑꯗꯣ ꯁꯤꯁꯦ ꯅꯨꯄꯥꯉꯩꯒꯤꯁꯨ ꯍꯥꯏꯗꯤ ꯃꯈꯥ ꯄꯣꯜꯂꯦ ꯅꯨꯄꯥꯉꯩꯒꯤꯁꯨ ꯍꯥꯏꯗꯤ ꯅꯨꯄꯥꯒꯤꯁꯨ ꯌꯥꯎꯋꯦꯕ ꯁꯔꯨꯛꯇꯣ ꯌꯥꯝꯅ ꯍꯥꯏꯗꯤ ꯗꯤ ꯑꯦ ꯃꯥꯁꯨ ꯆꯤꯟꯕꯒꯤ ꯇꯧꯅꯦ ꯑꯩꯁꯨ ꯑꯩꯒꯤ ꯊꯕꯛꯅꯦ ꯁꯤꯁꯦ ꯍꯥꯏꯗꯤ ꯅꯨꯄꯥ ꯅꯨꯄꯤ ꯈꯥꯏꯕ ꯌꯥꯗꯦꯀꯣ ꯍꯥꯏꯔꯒ ꯃꯥꯅ ꯔꯦꯁꯄꯣꯟꯁꯤꯕꯤꯂꯤꯇꯤꯗꯣ ꯑꯅꯤꯃꯛꯇꯣ ꯆꯞ ꯃꯥꯟꯅꯅ ꯄꯨꯃꯤꯟꯅꯔꯒ ꯆꯠꯃꯤꯟꯅꯔꯗꯤ ꯃꯤꯅ ꯃꯉꯣꯟꯗ ꯑꯁ ꯅꯪꯗꯤ ꯑꯈꯣꯏ ꯂꯣꯟꯗꯥꯏ ꯑꯙꯥ ꯃꯣꯔꯥꯅꯤ ꯀꯥꯏꯅꯒ ꯍꯥꯏꯕꯗꯣ
ꯑ ꯑꯗꯨ ꯀꯩꯁꯨ ꯍꯥꯏꯅꯤꯡꯉꯥꯏ ꯂꯩꯇ‌ꯦ ꯍꯥꯏꯗꯤ ꯃꯣꯏꯅ ꯏꯁꯇ꯭ꯔꯣꯡ ꯑꯣꯏꯅ ꯁ꯭ꯇꯦꯟ ꯇꯧꯔꯒ ꯇꯧꯃꯤꯟꯅꯒꯤ ꯇꯥꯔꯗꯤ ꯃꯤꯅ ꯀꯩꯁꯨ ꯅꯣꯛꯅꯕ ꯉꯝꯃꯣꯏꯕꯗꯣ ꯈꯪꯕ꯭ꯔꯥ ꯑꯥ ꯑꯗꯨꯒꯤ ꯋꯥꯅꯤꯗ ꯑꯗꯨ ꯈꯪꯗꯦꯗ ꯁꯨꯝ ꯈꯟꯕꯩ ꯋꯥꯅꯦ ꯑꯣꯏꯅꯤ ꯑꯣꯏꯔꯣꯏꯗꯤ ꯈꯪꯕ ꯅꯠꯇꯦꯗ
ꯑꯣꯏꯌꯦ ꯑꯗꯨꯕꯨꯗꯤ ꯑꯣꯏꯌꯦꯗ ꯑꯗꯨꯕꯨꯗꯤ ꯍꯥꯏꯕꯗꯤ ꯑꯅꯤꯗꯨꯅ ꯂꯤꯡꯖꯦꯜ ꯃꯥꯟꯅꯈ꯭ꯔꯒꯗꯤꯀꯣ ꯊꯣꯏꯅ ꯀꯥꯏꯅꯤꯡꯉꯥꯏꯗꯤ ꯂꯩꯇꯦꯗ ꯑꯗꯨꯕꯨ ꯑꯗꯨꯗ ꯏꯟꯊꯣꯛ ꯏꯟꯁꯤꯟ ꯇꯧꯔ ꯁꯥꯟꯟꯅꯔ ꯂꯩꯔꯒꯗꯤ ꯊꯥꯏꯅꯒꯤ ꯀꯩꯅꯣꯗꯨꯗ ꯀꯣꯟꯁꯦꯞ ꯇꯨꯗ ꯄꯣꯞ ꯂꯧꯔꯒ ꯑꯃꯨꯛ ꯑꯃꯨꯛ ꯇꯥꯕ
ꯍꯣꯏ
ꯈꯪꯗꯦ